ꯀꯩꯅ ꯇꯧꯔꯝꯃꯤꯅꯣ
ꯑꯁ ꯑꯩꯁꯦ ꯑꯩꯈꯣꯏ ꯍꯨꯏ ꯑꯃꯗꯣ ꯃꯥꯁꯦ ꯏꯔꯨꯖꯊꯣꯛꯑꯝꯕꯅꯦ ꯉꯁꯤꯗꯤ ꯅꯨꯡꯁꯥ ꯌꯥꯝ ꯁꯥꯕꯁꯤꯗ ꯉꯁꯥꯏ ꯍꯣꯏ ꯅꯨꯡꯁꯥ ꯁꯥꯕꯅ ꯍꯧꯖꯤꯛꯄꯨꯗꯤ ꯀꯩꯅꯣ ꯇꯧꯔꯦ ꯅꯣꯡ ꯈꯔ ꯈꯔ ꯃꯥꯡꯁꯤꯜꯂꯛꯑꯦ ꯅꯣꯡ ꯇꯥꯔꯛꯀꯗ꯭ꯔꯕ ꯃꯥꯜꯂꯦ ꯑꯩꯈꯣꯏ ꯍꯨꯏ ꯑꯃ ꯂꯩꯌꯦꯕꯀꯣ
ꯎꯝ ꯅꯣꯏꯒꯤ ꯍꯨꯏ ꯑꯊꯤꯕ ꯑꯃ ꯂꯩꯕꯗꯨꯔꯣ
ꯑꯁ ꯀꯗꯥꯥꯏꯗ ꯊꯤꯕꯅꯣ ꯑꯩꯗꯤ ꯐꯖꯕꯅꯤꯅ ꯐꯖꯕ ꯉꯥꯛꯇ ꯂꯣꯏꯔꯦ
ꯎꯝ ꯅꯪ ꯃꯥꯕꯕꯥꯕꯥ ꯂꯩꯕꯗꯣ
ꯑꯩ ꯃꯥꯃꯦ ꯅꯠꯇꯦꯅꯦ ꯅꯣꯏ ꯄꯦꯠ ꯐꯖꯥꯅꯤꯅꯦ ꯑꯗꯣ ꯑꯩꯈꯣꯏ ꯍꯨꯏ ꯑꯃ ꯂꯩꯕ ꯕꯁꯥꯏ ꯌꯥꯝꯥꯟꯕꯖꯕꯕ ꯑꯗꯨ ꯃꯥꯒꯩꯅ ꯁꯤꯁꯨ ꯆꯠꯊꯣꯛꯄꯤꯔꯝꯕꯅꯦ ꯑꯗꯣ ꯍꯧꯖꯤꯛꯁꯦ ꯃꯥꯁꯦ ꯃꯇꯨꯗꯣ ꯀꯪꯉꯔꯣꯏꯅ ꯈꯦꯟ ꯍꯥꯏꯐꯦꯠ ꯐꯦꯟ ꯑꯩꯣꯏ ꯐꯦꯟꯒꯇꯔ ꯍꯨꯝꯍꯜꯂꯒ ꯍꯥꯏꯇꯥꯔꯦ ꯁꯝꯆꯦ ꯀꯩꯀꯥ ꯍꯥꯠꯇꯣꯛꯄꯤꯔꯝꯝꯕꯅꯦ ꯃꯥꯁꯦ
ꯎꯝ ꯅꯥꯖꯔꯅꯤ ꯐꯦꯟꯗ ꯏꯔꯨꯗ ꯊꯣꯛꯂꯔꯣꯏ ꯍꯨꯝꯃꯟꯕꯒꯤ
ꯑꯗꯨꯗꯣ ꯅꯥꯕꯗꯤ ꯅꯥꯔꯣꯏꯗ꯭ꯔꯥ ꯍꯥꯏꯗꯤ ꯑꯩꯈꯣꯏꯁꯨ ꯐꯖꯅ ꯌꯦꯡꯉ ꯇꯧꯔꯤꯅꯀꯣ ꯃꯗꯣ
ꯐꯦꯟꯗ ꯍꯨꯃꯟꯗꯧ ꯅꯠꯇꯤꯌꯦ ꯑꯦ ꯊꯥꯕꯤꯗꯧꯅꯦ
ꯑꯣ ꯍꯤꯇꯔꯗꯣ ꯂꯩꯇ꯭ꯔꯦ
ꯃꯤꯒ ꯁꯥꯒꯗꯤ ꯈꯦꯠꯅꯩ ꯀꯩꯅꯣꯃ ꯃꯤ ꯏꯖꯊꯣꯛꯏꯗꯣ ꯏꯪꯗꯣꯏꯅꯤ ꯃꯥꯗꯤ ꯑꯦ ꯑꯗꯨ ꯅ ꯑꯗꯣ ꯐꯦꯟ ꯊꯥꯖꯂꯗꯤ
ꯑꯣ ꯅꯥꯃ ꯍꯥꯏꯔꯒ ꯑꯩꯈꯣꯏꯅ ꯗꯥꯏꯔꯦꯛ ꯑꯇꯝꯅꯅ ꯑꯗꯨꯝ ꯊꯥꯒꯗꯕꯗꯤ ꯅꯠꯇꯦ ꯍꯥꯏꯕ ꯑꯩꯅ ꯍꯥꯏꯁꯤꯅ ꯍꯥꯏꯗꯤ ꯆꯥꯎꯔꯥꯛꯄ ꯑꯃ ꯃꯥꯥꯏꯒꯤ ꯃꯇꯨ ꯃꯃꯥꯡꯗꯣ ꯈꯤꯇꯪꯇ ꯑꯣꯏꯔꯁꯨ ꯍꯇꯣꯡꯅꯤꯉꯥꯏꯅꯤꯗ ꯑꯗꯨꯒꯤ ꯑꯗꯨꯃꯥꯏꯅ ꯇꯧꯕꯅꯦ ꯑꯗꯨꯗꯨꯒ ꯍꯧꯖꯤꯛꯁꯦ ꯁꯕꯖꯦꯛ ꯁꯨꯝ ꯄꯣꯛꯑꯝꯕ ꯃꯥꯁꯦ ꯀꯣꯆꯠꯁꯨ ꯆꯠꯂꯦꯕ ꯅꯨꯃꯤꯗꯥꯡ ꯅꯨꯃꯤꯗꯥꯡꯁꯦ ꯑꯗꯨꯗꯒꯤ ꯑꯗꯨꯗꯤ
ꯍꯣꯏꯔꯦ ꯅꯪꯒꯤ ꯅꯪꯒꯤ ꯍꯨꯏꯗꯣ ꯃꯈꯣꯡ ꯌꯥꯝ ꯌꯥꯎꯕꯅꯤꯅꯦ ꯂꯥꯡꯒꯣꯡ ꯇꯨꯀꯣꯡꯗꯨꯒ ꯄꯪꯈꯝ ꯀꯨꯝꯕꯅꯤꯅꯦ ꯀꯣꯏ ꯇꯩ ꯇꯩꯕꯅꯤꯅꯦ ꯂꯝ ꯌꯥꯝ ꯍꯦꯟꯕꯅꯦꯕ ꯑꯩ ꯈꯪꯉꯦꯕ
ꯎꯝ
ꯉꯪꯒ ꯆꯞ ꯍꯦꯛ ꯃꯟꯅꯔꯗꯥꯅꯥ
ꯎꯝ
ꯂꯣꯏꯍꯔꯔꯕ ꯍꯧꯖꯤꯕ ꯑꯃ ꯇꯨꯕꯨ ꯀꯪꯈ꯭ꯔꯕꯣ
ꯀꯪꯒꯔ꯭ꯦ ꯍꯧꯖꯤꯛꯄꯨꯗꯤ
ꯨꯅꯖꯥꯅꯤ ꯀꯣ ꯀꯩ ꯆꯥꯛꯊꯣꯛꯎꯒ ꯌꯥꯔꯛꯇꯕ꯭ꯔꯣ ꯃꯨꯟꯅ ꯆꯦꯛ ꯇꯧꯖꯧ ꯍꯧꯕꯖꯤ ꯍꯨꯏ ꯌꯥꯝꯝ ꯁꯤꯕꯅꯤ ꯀꯧꯕꯣ
ꯍꯣꯏ ꯍꯣꯏ ꯎꯝ
ꯂꯩꯅꯣꯝ ꯍꯥꯏꯕꯅꯦ
ꯍꯈꯣꯏꯇꯕꯨꯗꯤ ꯌꯦꯡꯅꯤꯡꯅꯤ ꯑꯩꯈꯣꯏꯁꯨ
ꯑꯩꯕꯨꯗꯤ ꯀꯩꯁꯨ ꯇꯧꯗꯦꯗ ꯆꯥꯛ ꯇꯣꯛꯑꯒ ꯂꯩꯔꯝꯕꯅꯤ
ꯑꯣ ꯀꯩꯀꯩ ꯃꯊꯦꯜ ꯆꯥꯔꯒꯦ ꯉꯁꯤꯁ ꯀꯃꯥꯏ ꯀꯃꯥꯏꯅ ꯇꯧꯒꯦ ꯉꯁꯤ ꯅꯨꯃꯤ
ꯑꯁ ꯑꯩꯅꯅꯦ ꯉꯥꯏꯍꯥꯛ ꯅꯍꯟꯗꯒꯤ ꯆꯥꯅꯤꯡꯕ ꯄꯣꯠ ꯑꯃ ꯂꯩꯌꯦꯕ ꯎꯝ ꯍꯌꯦꯅ ꯑ ꯇ ꯂꯩꯕ ꯑꯥꯏꯁꯇ ꯑꯥꯏꯁꯇ ꯊꯝꯝꯕ ꯊꯝꯃ ꯌꯣꯟꯕꯗꯣ ꯑꯗꯨꯗꯖꯉ ꯑꯩꯁꯦ ꯆꯥꯅꯤꯡꯕꯁꯦ ꯀꯨꯏꯔꯕ ꯆꯥꯗꯕ ꯀꯣꯏꯔꯦꯕ ꯆꯍꯤ ꯑꯅꯤ ꯑꯍꯨꯝ ꯃꯔꯤ ꯃꯉꯥꯃꯨꯛ ꯁꯨꯔꯝꯃꯅꯤ ꯑꯗꯨꯗ ꯑꯍꯥꯟꯗꯒꯤ ꯆꯥꯅꯤꯡꯉ ꯂꯩꯕꯁꯨ ꯁꯤꯗ ꯑꯩꯅꯍꯥꯟꯁꯨ ꯆꯥꯅꯤꯡꯕꯗꯅ ꯊꯤꯕꯀꯣ ꯑꯩꯈꯣꯏ ꯁꯤ ꯃꯅꯥꯛ ꯅꯛ ꯑꯩꯈꯣꯏꯒꯤꯗ ꯑꯥꯏꯁꯀꯤ ꯉꯥ ꯌꯣꯟꯕ ꯑꯃ ꯂꯩꯕꯗꯨꯗ ꯑꯗꯨꯗꯁꯨ ꯉꯥ ꯑꯇꯩꯗꯤ ꯌꯥꯎꯔꯒ ꯉꯥꯏꯍꯩꯗꯨ ꯌꯥꯎꯔꯝꯗꯕ
ꯎꯝ
ꯑꯗꯨꯒꯤ ꯉꯁꯤꯗꯤ ꯑꯩꯈꯣꯏ ꯏꯆꯦ ꯑꯃꯅ ꯌꯣꯟꯐꯝꯗꯣ ꯇꯥꯛꯂꯛꯑꯦꯕ ꯑꯗꯨꯒ ꯆꯠꯂꯒ ꯀ ꯌꯦꯡꯉꯨꯀꯥꯟꯗꯗꯤ ꯂꯩꯔꯝꯃꯦ ꯑꯁ ꯑꯩ ꯀꯌꯥꯝ ꯍꯔꯥꯎꯏ ꯑꯗꯨꯗꯣ ꯀꯦꯖꯤ ꯑꯃ ꯂꯧꯔꯒ ꯊꯣꯡꯕꯅꯤ ꯅꯞ ꯅꯞ ꯂꯥꯎꯅ ꯊꯣꯡꯉ ꯆꯥꯕꯅꯤ ꯀꯌꯥꯗꯤ ꯍꯥꯎꯈ꯭ꯔꯦ ꯊꯃꯣꯏꯒꯁꯦ ꯍꯦꯛ ꯄꯦꯜꯂꯤꯁꯦ ꯉꯍꯥꯟꯗꯒꯤ ꯆꯥꯅꯤꯡꯗꯗꯅ ꯊꯤꯕꯗꯣ ꯐꯪꯗꯕꯗꯣ ꯉꯁꯤ ꯐꯪꯕꯗꯨꯗꯗꯤ ꯑꯗꯨꯅ ꯄꯦꯟꯅ ꯆꯥꯔꯅꯤ
ꯐꯩ ꯐꯩ ꯑꯁ ꯍꯧꯨꯖꯤꯛꯀꯥꯟꯁꯦ ꯑꯩꯗꯤ ꯉꯥꯁꯦ ꯀꯌꯥ ꯄꯥꯝꯝꯕ ꯆꯥꯕ ꯑꯣꯏꯗꯣꯏꯅꯤ
ꯗꯤ ꯍꯥꯎꯖꯈ꯭ꯔꯦ
ꯑꯩꯈꯣꯏꯅ ꯉꯥꯁꯦ ꯄꯤꯛꯏꯉꯩꯗ ꯉꯥ ꯃꯔꯨ ꯌꯥꯝ ꯌꯨꯏꯌꯦꯕ ꯑꯩꯁꯦ ꯉꯥ ꯆꯥꯕ ꯍꯩꯇꯕ ꯍꯥꯏꯒꯗ꯭ꯔꯥ ꯑ ꯑꯗꯨꯗꯨꯅ ꯑꯗꯨꯝ ꯍꯧꯖꯤꯛ ꯆꯥꯎꯔꯁꯨ ꯍꯥꯏꯇꯥꯔꯦ ꯑꯗꯨꯝ ꯉꯥꯁꯦ ꯑꯗꯨꯝ ꯆꯥꯕꯗ ꯑꯀꯤꯕ ꯑꯃ ꯁꯨꯝ ꯐꯥꯎ ꯍꯥꯏꯇꯥꯔꯦ ꯑꯗꯨꯗꯨꯅ ꯉꯥꯁꯤ ꯀꯌꯥ ꯄꯥꯝꯅ ꯆꯥꯕꯒꯤ ꯂꯩꯗꯤ ꯉꯥ ꯀꯔꯤꯒꯨꯝꯕ ꯉꯥ ꯊꯣꯡ ꯇꯥꯔꯒꯁꯨ ꯑꯌꯥꯝꯕ ꯑꯂꯨꯒꯨꯝꯕ ꯃꯍꯤꯒꯨꯝꯕꯗꯅ ꯍꯦꯟꯅ ꯑꯗꯨꯝ ꯄ꯭ꯔꯥꯏꯌꯣꯔꯤꯇꯤ ꯄꯤꯔ ꯆꯥꯔꯦ ꯑꯗꯒꯤ ꯃꯔꯛ ꯃꯔꯛꯇ ꯁꯨꯝ ꯍꯥꯏꯗꯤ ꯃꯔꯨ ꯌꯥꯝ ꯀꯟꯅ ꯌꯥꯎꯔ ꯐꯕ ꯄꯤꯁꯀꯨꯝꯕ ꯑꯗꯨꯝ ꯑꯗꯨ ꯆꯥꯕꯗ ꯅꯛꯇꯅ
ꯑꯗꯣ ꯐꯖꯅ ꯃꯜꯂ ꯆꯥꯗꯤꯦ ꯀꯩꯁꯨ ꯇꯧꯗꯕꯅꯤꯅ ꯗ
ꯍꯣꯏ
ꯅꯪꯅ ꯅ ꯃꯥꯥꯏ ꯊꯛ ꯊ ꯀꯩ ꯆꯥꯔꯝꯝꯕꯅꯤ ꯑꯗꯨ ꯅꯪ
ꯀꯗꯥꯏꯗꯒꯤ ꯃꯥꯏ ꯊꯛꯄꯅꯣꯣꯏ ꯃꯥꯏ ꯃꯥꯏ ꯊꯛꯄꯗꯤ ꯈꯪꯗꯦ ꯏꯁꯥꯅ ꯁꯨꯝ ꯑꯀꯤꯕ ꯑꯃ ꯁꯨꯝ ꯂꯩꯖꯅꯤ ꯍꯥꯏꯇꯥꯔꯦ ꯐꯖꯅ ꯃꯜꯂꯒ ꯆꯥ ꯇꯥꯔꯒꯁꯨ ꯑꯗꯨꯝ ꯀꯤꯕ ꯇ ꯑꯗꯨ ꯅꯤꯡꯕꯒ ꯑꯗꯨꯅ ꯑꯗꯨꯝ ꯇꯧꯔꯤꯁꯦ ꯁꯤꯗ ꯃꯥꯏ ꯊꯛꯄ ꯊꯛꯇꯕ ꯂꯩꯇꯦꯗ ꯅꯒꯤ ꯑꯀꯤꯕ ꯍꯥꯏꯕꯁꯤꯗꯤ ꯑꯗꯨꯕꯨ ꯀꯥꯏꯖ
ꯍꯣꯏꯅꯦꯦ ꯑꯗꯨꯁꯨ ꯕꯦꯔꯛꯑꯕꯅꯤꯅꯦ ꯑꯗꯣ ꯃꯤ ꯈꯔꯗꯤꯅꯦ ꯌꯦꯟ ꯆꯥꯕꯗꯁꯨ ꯌꯦꯟꯁꯦ ꯄꯟꯒꯟꯕ ꯂꯩꯌꯦꯕ
ꯍꯣꯏ ꯂꯩꯗꯤ ꯂꯩꯌꯦ ꯏꯃꯥꯟꯅꯕ ꯑꯃꯁꯨꯅꯦ ꯍꯟꯗꯛꯇꯣ ꯈꯣꯏꯆꯥꯛ ꯆꯥꯅꯩꯌꯦꯕ ꯂ ꯆꯅꯕꯖꯦꯇ ꯃꯥꯁꯦ ꯌꯦꯟ ꯌꯦꯟꯁꯦ ꯃꯔꯨ ꯌꯥꯝ ꯀꯟꯅ ꯆꯥꯎꯕꯁꯨ ꯅꯠꯇꯦ ꯄꯤꯛꯄꯁꯨ ꯅꯠꯇꯦꯕ ꯑꯗꯨꯝ ꯆꯥꯛꯁꯠꯑꯝꯗꯅꯦꯕ ꯑꯗꯨꯝ ꯍꯦꯛ ꯌꯥ ꯁꯥꯏꯔꯒ ꯑꯗꯨꯝ ꯎꯕ ꯍꯥꯏꯕꯗꯤ ꯑꯗꯨꯝ ꯑꯉꯥꯡꯅ ꯁꯥꯏꯕ ꯑꯣꯏꯇꯥꯔꯁꯨ ꯑꯍꯟꯅꯗ ꯁꯥꯏꯕ ꯑꯣꯏ ꯇꯔꯁꯨ ꯑꯗꯨꯝ ꯈꯪꯒꯗꯕ ꯃꯔꯨꯅꯦꯕ ꯌꯥꯝ ꯑꯃꯀꯗ ꯉꯥꯗꯣꯡꯕ ꯃꯔꯨꯞ ꯄꯤ ꯄꯜꯂꯤ ꯄꯟꯗꯧꯅꯤꯁꯨ ꯅꯠꯇꯦꯕ ꯍꯥꯏꯗꯣ ꯑꯗꯣ ꯀꯃꯥꯏꯅ ꯇꯧꯏ ꯈꯪꯅ ꯆꯥꯕꯗꯨꯗꯅꯥꯗꯣ ꯄꯜꯂꯦꯅꯅꯤ ꯑꯁ ꯍꯣꯁꯄꯤꯇꯥꯜ ꯌꯧꯕꯅꯤꯗꯅ ꯆꯆ ꯃꯥ ꯗꯨꯝ ꯎꯆꯤꯟ ꯅꯆꯤꯟꯅꯥ ꯑꯥ ꯃꯣꯏ ꯃꯅꯥꯛꯀꯤ ꯑꯗꯨꯋꯥꯏꯗ ꯍꯥꯏꯇꯥꯔꯦ ꯀ꯭ꯂꯤꯅꯤꯛ ꯑꯃ ꯂꯩꯔꯦ ꯑꯗꯨ ꯀ꯭ꯂꯤꯅꯤꯛ ꯇꯨꯗ ꯆꯠꯂꯒ ꯑꯗꯨꯝ ꯂꯥꯏꯌꯦꯡꯕꯗ ꯐꯈ꯭ꯔꯦ ꯊꯣꯛꯈ꯭ꯔꯦ
ꯑꯗꯣ ꯃꯣꯏꯒꯤ ꯂꯧꯊꯣꯛꯄꯁꯤꯕꯨ ꯀꯃꯥꯏ ꯇꯧꯒꯦ ꯑꯣꯄ꯭ꯔꯦꯁꯟꯒ ꯇꯧꯅꯕ꯭ꯔꯣ ꯀꯃꯥꯏꯅ ꯇꯧꯒꯦ
ꯀꯟꯗꯤꯁꯟꯅ ꯌꯥꯝꯅ ꯂꯨꯁꯟ ꯇꯥꯔꯒꯗꯤ ꯑꯣꯄꯔꯦꯁꯟ ꯇꯧꯋꯦ ꯑꯗꯨ ꯀꯟꯗꯤꯁꯟꯗꯣ ꯃꯒꯤꯗꯤ ꯁꯤ ꯈꯅꯥꯎꯒꯤ ꯀꯩꯅꯣꯒꯤ ꯈꯣꯏꯒꯤ ꯑꯥ ꯈꯅꯥꯎ ꯊꯥꯕꯣꯡꯒꯤ ꯍꯥꯏꯒꯗ꯭ꯔꯥ ꯑꯃ ꯌꯥ ꯀꯥꯊꯣꯛꯑ ꯀꯥꯟꯗ ꯃꯅꯨꯡꯗ ꯃꯇꯣꯛ ꯃꯆꯥ ꯑꯃ ꯂꯩꯕꯗꯣ ꯎꯝ ꯑꯗꯏ ꯖꯒꯥꯗꯨꯗ ꯄꯜꯂꯒ ꯂꯩꯔꯝꯕ ꯍꯥꯏꯇꯥꯔꯦ ꯃꯥꯒꯤ ꯂꯥꯏꯕꯛ ꯐꯕ ꯑꯃꯨꯝꯅ ꯑꯥ ꯃꯅꯨꯡꯗ ꯌꯧꯗ꯭ꯔꯦꯕ ꯑꯗꯨ ꯃꯅꯨꯡꯗ ꯌꯍꯧꯗꯕꯅꯤꯅ ꯃꯥꯗꯣ ꯏꯆꯤꯟ ꯅꯥꯆꯤꯟꯅ ꯗꯨꯃꯥꯏꯅ ꯂꯥꯏ ꯂꯧꯊꯣꯛꯈ꯭ꯔꯦ
ꯑꯣ ꯐꯔꯛꯅꯤꯅꯦ ꯃꯤ ꯁꯤꯕꯐꯧ ꯌꯥꯎꯋꯦ ꯍꯥꯏꯕꯅꯤꯅꯦ ꯅꯪꯕ ꯉꯥ ꯃꯔꯨ ꯌꯦꯟ ꯃꯔꯨ ꯄꯟ ꯚꯥꯏ ꯆꯦ
ꯍꯣꯏ ꯑꯗꯣ ꯅꯣꯏꯒꯤꯁꯨ ꯍꯨꯏ ꯑꯅꯤ ꯂꯩꯕꯗꯏ
ꯑꯩꯈꯣꯏ ꯍꯨꯏ ꯃꯁꯛ ꯐꯖꯕ ꯑꯅꯤꯗꯨꯔꯣ
ꯍꯥ ꯑꯃꯥ ꯃꯁꯛ ꯐꯥ ꯐꯖꯕ ꯑꯃꯣꯝꯗꯣ
ꯐꯖꯔꯦꯗꯤ ꯃꯤ ꯂꯥꯕꯗꯨꯅꯤ ꯀꯩꯅꯣ
ꯑꯩ ꯂꯥꯕꯗꯨ ꯎꯗ꯭ꯔꯤꯌꯦ ꯑꯃꯣꯝꯗꯨꯕꯨꯗꯤ ꯎꯨꯔꯕ ꯑꯗꯣ ꯑꯃꯣꯝꯗꯨ ꯀꯃꯥꯏ ꯇꯧ ꯀꯃꯥꯏ ꯀꯃꯥꯏꯅ ꯇꯧꯔꯤꯒꯦ ꯃꯥꯕꯣ
ꯏꯁ ꯃꯥꯗꯣꯡꯉꯣ ꯃꯗꯨ ꯃꯁꯨ ꯆꯥꯊꯤꯈ꯭ꯔꯕ
ꯑꯥ
ꯑꯣ ꯑꯥ ꯁꯣꯔꯣꯛꯇ ꯊꯣꯛꯑꯥꯒ ꯃꯤ ꯈꯠꯅꯔꯨꯏ ꯏꯌꯦ ꯑꯗꯨꯗꯒꯤꯗꯤ ꯁꯣꯑꯥ ꯍꯜꯂꯛꯑꯦ ꯁꯣꯛ ꯍꯜꯂꯛꯄ ꯗꯒꯤꯗꯤ ꯑꯥ ꯃꯣꯏꯗꯤ ꯃꯇꯨꯗꯣ ꯍꯧꯕꯅꯤꯅ ꯁꯣꯛꯄꯗꯣ ꯄꯥꯛꯅ ꯑꯣꯏꯁꯟꯕ ꯉꯝꯗꯗꯅ
ꯎꯝ
ꯀꯨꯏꯅ ꯂꯩ ꯍꯧꯖꯤꯛꯇꯤ ꯈꯔ ꯈꯔꯕꯨꯗꯤ ꯐꯔꯛꯑꯦ ꯍꯤꯗꯥꯛꯁꯦ ꯅꯨꯡꯇꯤꯒꯤꯅꯦ ꯍꯥꯞꯄꯤꯁꯦ ꯑꯌꯨꯛꯀꯤ ꯅꯨꯡꯗꯥꯡꯒꯤ ꯃꯥꯗꯣ ꯍꯤꯗꯛ ꯍꯞꯅꯤꯛ ꯈꯟꯕꯗꯅꯦ ꯃꯥ ꯍꯧ ꯊꯥ ꯆꯦꯜꯂꯕꯅꯦ ꯈꯤꯇꯪ ꯅꯍꯥꯟꯈꯩꯗꯤ ꯃꯃꯤꯡꯒꯁꯦ ꯀꯧꯕꯗ ꯁꯠ ꯁꯠ ꯂꯥꯛꯄꯅꯦꯕ ꯍꯧꯖꯤꯛꯇꯤ ꯃꯃꯤꯡ ꯀꯧꯔ ꯀꯧꯔꯒ ꯍꯦꯟꯅ ꯌꯦꯡꯉꯝꯃꯒ ꯆꯦꯟꯈꯤꯕꯅꯤꯉꯣ ꯑꯗꯩ ꯍꯤꯗꯥꯛ ꯍꯥꯞꯄꯗꯣ ꯃꯉꯣꯟꯗ ꯌꯥꯝ ꯊꯨꯞꯄ ꯍꯥꯏꯇꯥꯔꯦ ꯃꯥ ꯌꯥꯝ ꯅꯥꯕꯩꯀꯣ ꯃꯥ ꯃꯃꯤꯡ ꯀꯧꯔꯗꯤ ꯍꯤꯗꯥꯛ ꯍꯥꯞꯄꯅꯤꯁꯦ ꯈꯪꯗꯅꯅꯦ ꯀꯧꯔ ꯀꯧꯔ ꯆꯦꯟꯈꯤꯕꯅꯦꯃꯦ ꯑꯗꯩꯗꯤ ꯑꯩꯈꯣꯏ ꯕꯥ ꯁꯥꯎꯗꯅ ꯃꯁꯤꯗꯤꯅ ꯇꯥꯟꯅꯔꯒꯅꯦ ꯃꯅꯥ ꯂꯩꯊꯠꯄꯅꯦ ꯃꯥ ꯀꯞꯄꯁꯤꯗꯤ ꯀꯞꯄꯁꯨ ꯎꯄꯥꯏ ꯂꯩꯇꯦ ꯐꯥꯔ ꯅꯝꯗꯅ ꯍꯥꯞꯄꯅꯤ ꯍꯤꯗꯥꯛꯇꯣ
ꯃꯥꯅꯦ ꯃꯥꯏ ꯑꯅꯥꯕ ꯐꯗꯨꯏꯔꯤꯕꯅꯦꯀꯣ
ꯃꯥꯗꯣ ꯐꯅꯕꯅ ꯇꯧꯕꯤꯔꯤꯅꯦꯕ ꯑꯗꯣ ꯊꯨꯅꯞ ꯐꯕ ꯌꯥꯕꯗꯨꯁꯨꯅꯦ ꯃꯥꯁꯤꯅꯅꯦ ꯑꯃ ꯑꯈꯣꯏꯒꯤ ꯐꯖꯤꯜꯂꯛꯄꯒꯤ ꯍꯥꯒꯠꯆꯕꯣꯏ ꯅꯥꯕꯣꯏ ꯑꯃ ꯇꯧꯕ ꯑꯃ ꯇꯧꯕꯗꯣ ꯑꯗꯨꯏ ꯌꯦꯡꯉꯨ ꯃꯇꯣꯝꯗ ꯃꯨꯛ ꯈꯣꯠꯇꯠ ꯆꯔ ꯏꯖꯦ ꯑꯃꯨꯛ ꯕꯨꯔꯨ ꯕꯨꯔꯨ ꯊꯣꯛꯇꯣꯏꯕ ꯑꯗꯨꯅ ꯑꯃꯨꯛ ꯑꯣꯏꯁꯜꯂꯤ ꯑꯃꯨꯛ ꯈꯣꯠꯇꯠꯂꯤ ꯑꯃꯨꯛ ꯑꯣꯏꯁꯜꯂꯤ ꯑꯃꯨꯛ ꯈꯣꯠꯇꯠꯂꯤ ꯑꯗꯨꯅ ꯄꯥꯛꯅ ꯐꯗꯦ ꯑꯁ ꯀꯨꯏꯅ ꯆꯪꯉꯦ ꯐꯕꯗꯣ ꯑꯗꯣ ꯍꯧꯖꯤꯛꯄꯨꯗꯤ ꯎꯆꯤꯟꯅꯥꯆꯤꯟꯅ ꯀꯪꯖꯜꯂꯛꯑꯦ ꯍꯥꯟꯅꯗꯩꯗꯤ ꯌꯥꯝ ꯐꯔꯦ ꯄꯨꯔꯥ ꯐꯕꯕꯨꯗꯤ ꯑꯣꯏꯗ꯭ꯔꯤ ꯃꯁꯥꯒꯗꯤ ꯐꯒꯔꯥꯄꯣꯠꯅꯤꯍꯦ ꯃꯤꯅ ꯖꯤꯝ ꯁꯥꯟꯅꯕ꯭ꯔꯒ ꯍꯪꯉꯤ ꯄꯣꯠꯅꯤ ꯃꯁꯟꯒ ꯀꯥꯕꯤꯅꯤ
ꯃꯥꯅꯒ ꯀꯦꯁꯤꯟꯅꯕꯗ ꯌꯥꯝꯅ ꯅꯨꯡꯁꯤꯕꯅꯦ ꯃꯁꯛꯇꯣ
ꯀꯦꯕꯗꯤ ꯀꯔꯤꯗ ꯍꯪꯉꯨꯔꯅꯤ ꯀꯦꯕ ꯄꯥꯝꯖꯒꯤꯕꯖꯤꯅ ꯃꯃꯥꯏꯗꯨꯅ ꯃꯤꯉꯣꯟꯗꯅꯦ ꯎꯝ ꯀꯦꯁꯟꯗꯅ ꯅꯣꯟ ꯗꯗꯅ ꯃꯃꯥꯏꯒꯁꯦ ꯊꯥꯡꯒꯠꯄ ꯅꯠꯇꯦ ꯀꯦꯔꯤꯕ ꯀꯦꯕꯗꯗꯤ ꯌꯥꯝ ꯆꯣꯞꯆꯩ ꯃꯥ ꯑꯗꯣ ꯀꯦ ꯑꯈꯣꯏ ꯁꯨꯝ ꯈꯪꯅꯕ ꯃꯤꯉꯣꯟꯗ ꯀꯦꯕ ꯋꯥꯅꯤ ꯈꯪꯅꯗꯕ ꯃꯤꯗꯤ ꯖꯥꯠꯊꯤꯕꯅꯦ ꯃꯤꯒ ꯌꯥꯝ ꯆꯤꯛꯄꯅꯤ ꯑꯈꯣꯏ ꯍꯨꯏꯗꯣ ꯄꯩꯁꯥ ꯇꯤꯡꯕꯗ ꯂꯣꯏꯔ ꯃꯤꯗꯣ ꯆꯤꯛꯄꯒꯤ ꯍꯤꯗꯥꯛ ꯁꯤꯅ ꯑꯗꯨꯝ ꯀꯥꯞꯇꯣꯔꯤꯕ
ꯑꯗꯣ ꯃꯥꯖꯦ ꯆꯍꯤ ꯀꯌꯥꯃꯨꯛ ꯁꯨꯔꯒꯦ ꯅꯣꯏꯅ ꯂꯣꯏꯔꯛꯄꯖꯦ
ꯃꯥꯖꯦ ꯆꯍꯤꯅꯦ ꯎꯝ ꯀꯣꯔꯣꯅꯥ ꯍꯦꯛ ꯐꯔꯛꯄꯗꯣ
ꯎꯝ
ꯀꯣꯔꯣꯅꯥ ꯍꯦꯛ ꯐꯔꯛꯄꯗꯨꯗꯒꯤ ꯑꯗꯨꯗꯒꯤ ꯀꯣꯔꯣꯅꯥ ꯍꯦꯛ ꯐꯕꯗꯣ ꯑꯗꯨꯗꯒꯤꯅꯦ ꯃꯥ ꯂꯣꯏꯕ ꯍꯧꯏ ꯖꯦ ꯑꯗꯨ ꯆꯍꯤ ꯀꯌꯥ ꯁꯨꯔꯦ
ꯀꯣꯔꯣꯅꯥ ꯆꯍꯤ ꯇꯣꯏꯟꯇꯤ ꯇꯣꯏꯟꯇꯤ ꯊꯔ꯭ꯤ
ꯂꯥꯡꯉꯤꯗ ꯅꯪꯒꯤꯗꯣ
ꯍꯣꯏ ꯑꯩ ꯈꯔ ꯉꯁꯤꯗꯤ ꯈꯔ ꯂꯥꯡꯉꯦ ꯑꯈꯣꯏ ꯖꯒꯥꯖꯦ ꯉꯁꯤ ꯃꯤ ꯊꯕꯛ ꯈꯔ ꯇꯧꯔ ꯁꯨꯅꯕ ꯑꯗꯨꯒꯤꯅꯤꯗ ꯑꯗꯨ ꯃꯤ ꯈꯔꯖꯨ ꯂꯩꯕ
ꯑꯁ ꯌꯥꯔꯣꯏ ꯑꯗꯨꯗꯤ ꯌꯥꯔꯣꯏ ꯑꯝꯇ ꯀꯩꯅꯣ ꯈꯔ ꯇꯧ
ꯖꯒꯥꯖꯦ ꯑꯇꯣꯞꯄ ꯃꯐꯝ ꯖꯒꯥ ꯑꯝꯇ ꯂꯩꯇꯕ ꯑꯗꯨꯒꯤꯅꯤꯗ ꯑꯩ ꯁꯤꯕꯧꯇ ꯂꯥꯡ ꯂꯥꯡꯃꯟꯗ꯭ꯔꯕꯅꯤ ꯀꯔꯥꯏꯗꯒꯤ ꯑꯁ ꯑꯩ ꯀꯥꯒ ꯍꯦꯕꯤꯗꯅꯤ ꯂꯥꯡꯉꯤ ꯖꯦ
ꯑꯗꯨꯅꯦ ꯀꯌꯥ ꯁꯨꯔꯦ ꯆꯍꯤ ꯍꯥꯏꯔꯣ ꯑꯗꯨꯗꯤ ꯄꯥꯔꯛꯑꯣꯁ
ꯎꯝ ꯆꯍꯤꯖꯦ ꯇꯋꯦꯟꯇꯤ ꯇꯨ ꯊꯥꯎꯖꯟ ꯇ꯭ꯋꯦꯟꯇꯤ ꯊ꯭ꯔꯤꯗ
ꯅꯠꯇꯦ ꯍꯦ ꯇ꯭ꯋꯦꯟꯇꯤ ꯊꯔ꯭ꯤꯗ ꯅꯠꯇꯦ ꯀꯣꯔꯣꯅꯥ ꯐꯕꯗꯤ ꯇ꯭ꯋꯦꯟꯇꯤ ꯋꯥꯟꯗꯅ ꯅꯠꯇ꯭ꯔꯣ
ꯇ꯭ꯋꯦꯟꯇꯤ ꯋꯥꯟꯗꯗꯤ ꯑꯣꯏꯔꯝꯃꯣꯏꯗ
ꯇꯨ ꯊꯥꯎ ꯇꯨ ꯊꯥꯎꯖꯟ ꯅꯥꯏꯟꯇꯤꯟꯗ ꯀꯣꯚꯤꯠ ꯅꯥꯏꯟꯇꯤꯟ ꯍꯥꯏꯖꯤ ꯇꯨ ꯊꯥꯎꯖꯟ ꯅꯥꯏꯟꯇꯤꯟ ꯑꯗꯒꯤ ꯇ꯭ꯋꯦꯟꯇꯤ ꯕꯧ ꯇꯧꯕ ꯇ꯭ꯋꯦꯟꯇꯤ ꯋꯥꯟ ꯕꯧ ꯇꯧꯕ ꯁꯦꯀꯦꯟ ꯋꯦꯕꯇꯨꯖꯨ ꯌꯥꯎꯔꯕꯅꯦ ꯍꯥꯏꯖꯩ
ꯑꯗꯨ ꯇ꯭ꯋꯦꯟꯇꯤ ꯋꯥꯟꯗ ꯑꯣꯏꯇꯥꯔꯒꯗꯤ ꯇ꯭ꯋꯦꯟꯇꯤ ꯇꯨ ꯇ꯭ꯋꯦꯟꯇꯤ꯭ ꯊꯔꯤ ꯇ꯭ꯋꯦꯟꯇꯤ ꯐꯣꯔ ꯇ꯭ꯋꯦꯟꯇꯤ ꯐꯥꯏꯕ ꯆꯍꯤ ꯇꯔꯨꯛ ꯁꯨꯃꯥꯏꯅ ꯍꯥꯏꯇꯥꯕꯅꯤ ꯇꯔꯨꯛ ꯇꯔꯦꯠ
ꯅꯪꯒꯤ ꯕꯦꯛꯒ꯭ꯔꯥꯎꯗꯨ ꯌꯥꯗ ꯗꯤ ꯌꯥꯗꯦꯀꯣ
ꯎꯝ
ꯑꯗꯨꯃꯨꯛ ꯁꯨꯔꯦ ꯌꯦꯡꯉꯨꯅꯦ ꯑꯗꯣ ꯃꯁꯥꯒꯗꯣ ꯆꯍꯤ ꯇꯔꯨꯛ ꯇꯥꯔꯦꯠ ꯃꯨꯛ ꯁꯨꯔꯕꯗꯣ ꯐꯔ ꯂꯩꯇ꯭ꯔꯥ ꯑꯗꯨ ꯀꯩꯅꯅꯣ ꯈꯪꯕ꯭ꯔꯣ
ꯈꯪꯖꯗꯦꯗ ꯫ ꯅꯣꯏꯅꯥ ꯄꯤꯖ ꯅꯣꯏꯅ ꯄꯤꯖꯥ ꯄꯤꯊꯛ ꯇꯧꯗꯕꯩꯅꯦ꯫ ꯀꯃꯥꯏ ꯑꯣꯏꯗꯅ
ꯑ ꯗꯣ ꯌꯦꯟꯗꯣ ꯄꯤꯖ - ꯄꯤꯖ ꯊꯝꯕꯩꯅꯦ ꯃꯁꯟꯒ ꯀꯥꯔꯤꯗꯣ ꯄꯤꯒꯦꯅ ꯄꯤꯖꯕ
ꯑꯗꯨꯒꯤ ꯍꯥꯏꯔꯨꯔꯥꯗꯤ ꯅꯨꯡꯇꯤꯒꯤ ꯌꯦꯟ ꯄꯤꯖꯕ ꯍꯥꯏꯔꯒꯅ ꯑꯩꯈꯣꯏꯒꯤꯗ ꯀꯀꯥꯒꯤ ꯍꯨꯏ ꯑꯃ ꯂꯩꯌꯦ ꯌꯦꯟꯁꯦ ꯅꯨꯡꯇꯤꯒꯤ ꯑꯍꯥꯎꯕꯁꯦ ꯑꯗꯨꯝ ꯄꯤꯖꯕ ꯑꯩꯈꯣꯏ ꯀꯀꯥꯁꯦ ꯍꯨꯏ ꯌꯥꯝ ꯌꯣꯟ ꯇꯧꯋꯦꯕꯀꯣ ꯑꯗꯣ ꯍꯧꯖꯤꯛꯀꯤ ꯍꯨꯏ ꯑꯍꯥꯎ ꯄꯤꯖꯃꯟꯗꯅꯅꯦ ꯏꯟ ꯅꯥꯕꯩ ꯁꯤꯟꯗ ꯂꯛ ꯑ ꯍꯥꯏꯕꯥ ꯆꯥꯎ ꯌꯥꯗꯕꯩ ꯫ ꯑꯗꯣ ꯀꯥꯏꯗ ꯑꯩꯈꯣꯏꯗꯤ ꯌꯥꯝꯅ ꯀꯩꯅꯣ ꯇꯧꯕꯗꯨ ꯅꯠꯇꯦꯅ ꯄꯤꯖꯒꯦ ꯑꯗꯨꯃꯥꯏꯅ ꯊꯥꯛ ꯂꯩꯔꯛꯑꯗꯤ ꯑꯁ ꯕꯦꯔꯥ ꯀꯥꯗꯕ ꯍꯧꯖꯤꯛꯇꯀꯤꯅꯦ
ꯀꯥꯔꯣꯏꯍꯦ ꯅꯨꯡꯁꯤꯗ꯭ꯔꯣ ꯃꯣꯏꯗꯣ
ꯅꯨꯡꯁꯤꯅ ꯄꯩꯁꯥ ꯂꯩꯇꯅ ꯀꯃꯥꯏꯅ ꯅꯨꯡꯁꯤꯕ ꯌꯥꯒꯅꯤ ꯑꯩꯈꯣꯏꯕꯨꯗ ꯆꯪꯅꯤꯡꯉꯥꯏ ꯂꯩꯇ꯭ꯔꯤꯀꯩꯁꯤꯗ ꯍꯨꯏꯗ ꯅꯨꯡꯁꯤꯅ ꯍꯨꯏꯗ ꯂ ꯄꯤꯖꯔꯗꯤ ꯑꯩꯈꯣꯏ ꯃꯄꯣꯛꯈꯣꯏꯗꯤ ꯍꯦꯜꯂꯁꯤ ꯍꯥꯏꯕ ꯁꯤꯕ ꯂꯩꯕ ꯑꯗꯨꯗꯤ ꯑꯩꯈꯣꯏꯒꯤ ꯂꯩꯔꯤꯕ ꯐꯦꯃꯤꯂꯤꯁꯤꯒꯤ ꯄꯩꯁꯥꯁꯤꯒꯤ ꯃꯇꯨꯡ ꯃꯇꯨꯡꯏꯟꯅ ꯍꯨꯏꯗꯣ ꯇ꯭ꯔꯤꯠ ꯇꯧꯒꯗꯕꯅꯦꯕ ꯑꯩꯈꯣꯏꯅ ꯄꯩꯁꯥ ꯁꯨꯡ ꯂꯩꯇꯅ ꯐꯍꯟꯅꯤꯡꯉꯤꯅꯦꯅ ꯍꯨꯏꯗꯣ ꯍꯦꯛꯇ ꯃꯉꯣꯟꯗ ꯄꯤꯖꯕ ꯌꯥꯕ ꯑꯐꯕ- ꯑꯐꯕ ꯅ꯭ꯌꯨꯇ꯭ꯔꯤꯟꯗꯨꯗ ꯑꯩꯈꯣꯏꯒꯤ